ꯍꯝ
ꯇꯥꯔꯕꯣ
ꯑꯣ ꯑꯣ ꯇꯥꯏ
ꯐꯖꯅ ꯇꯥꯕ꯭ꯔꯣ
ꯑꯥ ꯑꯥ ꯇꯥꯔꯦ ꯀꯩꯗꯧꯔ ꯂꯩꯕ꯭ꯔꯣ
ꯑꯣ ꯑꯩꯗꯤ ꯏꯔꯨꯖꯕ ꯂꯣꯏꯔꯒ ꯑꯗꯨꯝ ꯁꯨꯝ ꯂꯩꯔꯝꯕꯅꯤꯗ ꯅꯪꯗꯤ ꯀꯩꯗꯧꯔꯤꯅꯣ
ꯑꯩ ꯎꯝ ꯇꯟꯗꯣ ꯇꯟꯁꯦꯝꯃ ꯆꯥꯔꯒ ꯂꯣꯏꯔ ꯐꯝꯃꯤ ꯍꯧꯖꯤꯛ
ꯑꯣ ꯑꯣ ꯅꯪꯅ ꯍꯧꯋꯤꯔꯣ
ꯑ ꯑꯜꯂꯨ ꯄꯔꯥꯊꯥꯗꯣ ꯑꯩꯅ ꯆꯥꯛꯂꯥꯝꯃꯦꯅ ꯍꯧꯕ ꯏꯅꯥꯎꯄꯥ ꯑꯩꯈꯣꯏꯅꯤ
ꯌꯥꯝ ꯏꯪ ꯊꯕꯛ ꯌꯥꯝ ꯐꯩꯅꯦ
ꯑꯩꯗꯤ ꯆꯥꯕꯗꯤꯒꯣ ꯑꯗꯨꯝ ꯆꯥꯅꯤꯡꯉꯦ ꯉꯍꯥꯡꯁꯨ ꯑꯩ ꯃꯣꯃꯣ ꯁꯦꯝꯃꯒ ꯆꯥꯏꯑꯦ
ꯅꯊꯟꯇ
ꯏꯅꯥꯎꯄꯥ ꯑꯩꯈꯣꯏꯅꯤ
ꯊꯧꯅ ꯌꯥꯝ ꯐꯩꯌꯦ
ꯈꯪꯗꯦ ꯌꯥꯝ ꯆꯥꯕꯅꯦ ꯉꯔꯥꯡꯗꯣ ꯀꯨꯟꯊ꯭ꯔꯥ ꯍꯦꯟꯅ ꯆꯥꯕꯅꯦ ꯄꯤꯁ ꯇ
ꯑꯥ ꯍꯥꯍꯥ ꯌꯥꯃꯦ
ꯎ ꯎꯝ ꯑꯗꯨ ꯑꯣꯏꯔ ꯑꯗꯨꯁꯨꯀꯣ ꯆꯥꯕꯗꯣ ꯄꯦꯟꯗꯕ ꯑꯩꯗꯣ
ꯑꯣ ꯎ ꯑꯩ ꯈꯇꯪ ꯑꯣꯏꯔꯝꯗ꯭ꯔꯦꯅꯦ ꯑꯩ ꯑꯩꯁꯨ ꯅꯍꯥꯟꯃꯨꯛ ꯇꯣ ꯃꯍꯥꯕꯂꯤꯒꯤ ꯃꯣꯃꯣꯗꯤ ꯍꯣꯡꯉꯦꯗꯅ
ꯑꯪ
ꯏꯊꯥꯟꯗ ꯄ꯭ꯂꯦꯠ ꯑꯅꯤ ꯆꯥꯏꯌꯦꯕꯀꯣ
ꯑꯪ
ꯑꯩꯗꯤ ꯏꯊꯟꯇ ꯑꯣꯏꯔꯝꯒꯗ꯭ꯔꯥꯅ ꯈꯟꯕꯅꯦ ꯑꯩ
ꯑꯩꯁꯨ ꯆꯕꯁꯦ ꯑꯗꯨꯝ ꯌꯥꯕꯅꯦ
ꯑꯦ ꯑꯇꯣꯞꯄꯗꯤ ꯆꯥꯕ ꯉꯝꯗꯦ ꯑꯗꯣ ꯃꯣꯃꯣꯗꯤ ꯌꯥꯝ ꯉꯝꯃꯦꯕ ꯑꯩꯗꯣ ꯌꯥꯝ ꯄꯥꯝꯕꯒꯤꯀꯣ
ꯎꯝ ꯑꯩꯁꯨ ꯉꯝꯃꯦ ꯃꯣꯃꯣꯗꯤ ꯂꯤꯁꯤ ꯄꯔꯥꯊꯥꯁꯨ ꯀꯣ
ꯑꯥ
ꯎꯝ ꯃꯥꯗꯤ ꯊꯥꯎ ꯊꯥꯎꯗꯣ ꯍꯥꯞꯇꯕꯒꯤꯀꯣ ꯈꯔ ꯈꯔ ꯍꯥꯞꯄꯒꯤ ꯑꯗꯨꯝ ꯆꯥꯕꯗꯣ ꯉꯝꯃꯦꯕ ꯑꯂꯨꯒꯨꯝꯕ ꯍꯥꯞꯄꯗꯣ ꯑꯗꯨꯗꯤ ꯇꯟꯒꯨꯝꯕꯗꯤ ꯌꯥꯝ ꯆꯥꯕ ꯉꯝꯗꯦ
ꯏꯊꯟꯗꯤ ꯌꯥꯝ ꯑꯩꯅ ꯆꯥꯅꯤꯡꯕ ꯄꯣꯠꯇꯤ ꯌꯥꯝ ꯌꯥꯝ ꯆꯥꯕ ꯉꯝꯃꯦꯗ ꯆꯥꯅꯤꯡꯗꯕ ꯄꯣꯠꯇꯤ ꯈꯪꯗ꯭ꯔꯦ
ꯑꯪ
ꯅꯕꯥꯅꯤ ꯑꯗꯨꯗꯤ ꯆꯥꯛ ꯆꯥꯅꯤꯡꯉꯔꯣꯏꯅꯦ
ꯎꯝ ꯉꯁꯤ ꯊꯦꯡꯅ ꯆꯥꯒꯅꯤ ꯉꯔꯥꯡꯁꯨ ꯊꯦꯡꯅ ꯊꯣꯡꯉ ꯆꯥꯏ
ꯎꯝ
ꯅꯣꯏ ꯉꯁꯤ ꯀꯣꯏꯕ ꯆꯠꯂꯦꯀꯣ
ꯍꯣꯏ
ꯅꯨꯡꯉꯥꯏꯕ꯭ꯔꯥ
ꯅꯨꯡꯉꯥꯏꯌꯦ ꯑꯁ ꯁꯥꯏꯀꯜ ꯊꯧꯕꯗ ꯋꯥꯔꯦꯗ
ꯎꯝ ꯑꯩꯗꯤ ꯍꯩꯇꯦ ꯑꯩꯁꯨ ꯅꯣꯡꯃ ꯀꯪꯂꯥꯗ ꯁꯥꯏꯀꯜ ꯇꯝꯕ ꯆꯠꯁꯦꯔꯥ ꯈꯟꯕꯅꯦ ꯍꯩꯇ꯭ꯔꯤꯌꯦ ꯑꯩ ꯁꯥꯏꯀꯜ ꯊꯧꯕ
ꯍꯌꯦꯡ ꯇꯝꯁꯜꯂꯣ ꯒꯥꯔꯤ ꯃꯆꯥ ꯊꯧꯅꯕ
ꯎꯝ ꯇꯝ ꯍꯣꯏ ꯌꯥꯏꯌꯦ ꯍꯥꯥ ꯍꯥꯥ ꯑꯩꯗꯣ ꯒꯥꯔꯤ ꯃꯆꯥ ꯑꯅꯤ ꯊꯧꯕꯗꯣ ꯀꯤꯁꯨ ꯀꯤꯕ
ꯑꯣ ꯑꯁ ꯋꯥꯏꯗ ꯁꯥꯏꯀꯜ ꯊꯧꯕꯗꯣ
ꯑꯪ
ꯑꯩ ꯒꯥꯔꯤ ꯃꯆꯥ ꯇꯝꯅꯤꯡꯕꯅꯦꯕꯀꯣ
ꯎꯝ
ꯑꯗꯨꯒ ꯇꯝꯕꯤꯌꯣ ꯍꯥꯏꯔꯒ ꯇꯝꯕꯤꯗꯕ
ꯎꯝ ꯅꯪꯗꯤ ꯐꯖꯅ ꯊꯧꯕ ꯍꯩꯌꯦꯀꯣ
ꯐꯖꯅ ꯍꯩꯇꯦꯗ ꯑ ꯃꯤ ꯍꯥꯟꯅꯖꯨ ꯃꯤ ꯄꯨꯕ ꯍꯩꯔꯝꯗꯕꯅꯦꯕꯀꯣ
ꯎꯝ
ꯑꯗꯣ ꯀꯃꯥꯏꯅꯅꯣ ꯈꯪꯗꯦ ꯑꯃꯨꯛ ꯊꯧꯔꯒ ꯏꯅꯥꯎꯅꯨꯄꯤꯅ ꯐꯝꯒꯦ ꯐꯝꯒꯦ ꯍꯥꯏꯃꯟꯕꯒꯤ ꯑꯗꯨꯗ ꯏꯕꯥꯅꯤ ꯎꯝ ꯂꯣꯡꯃꯤꯟꯅꯔꯁꯦ ꯍꯥꯏꯕ ꯑꯩꯅ
ꯎꯝ
ꯑꯗꯨꯒ ꯃꯥꯅ ꯅꯣꯛꯑꯒ ꯂꯩꯌꯦ ꯑꯗꯨ ꯅꯨꯡꯡꯥꯏꯇ ꯅꯨꯡꯉꯥꯏ ꯇꯔꯕ ꯑꯩꯗꯣ ꯑꯗꯨꯝ ꯐꯝꯍꯜꯂꯦ ꯑꯗꯨꯒ ꯑꯗꯨꯝ ꯊꯧꯕ ꯍꯩꯒꯤꯌꯦ ꯑꯩꯖꯨ ꯈꯪꯗꯦ
ꯅꯣꯏꯅ ꯎꯝ ꯅꯆꯦ ꯈꯣꯏꯗꯤ ꯊꯧꯕ ꯍꯩꯕ꯭ꯔꯥ
ꯎꯝ ꯏꯆꯦ ꯑꯅꯤꯗꯤ ꯒꯥꯔꯤ ꯃꯆꯥꯖꯨ ꯊꯧꯕ ꯍꯩꯌꯦ
ꯑꯨꯝ
ꯑꯩ ꯏꯅꯥꯎꯅꯨꯄꯥꯖꯨ ꯍꯩꯌꯦ ꯏꯅꯥꯎꯅꯨꯄꯤꯒ ꯏꯕꯥꯅꯤ ꯈꯛꯇ ꯉꯥꯏꯔꯦ
ꯅꯅꯥꯎ ꯅꯨꯄꯥꯁꯨ ꯍꯩꯌꯦ
ꯎꯝ ꯒꯥꯔꯤ ꯃꯆꯥ ꯑꯗꯨꯝ ꯊꯧꯔꯒ ꯆꯠꯄꯅꯦ
ꯎꯝ
ꯑꯩꯈꯣꯏ ꯈꯨꯝꯕꯣꯡ ꯐꯥꯎꯗꯤꯀꯣ
ꯎꯝ
ꯑꯗꯨꯝ ꯑꯅꯛꯄꯗꯗꯤ ꯑꯗꯨꯝ ꯆꯠꯄꯅꯦꯕ ꯃꯥꯗꯣ ꯒꯥꯔꯤ ꯃꯆꯥ ꯊꯧꯔꯒꯀꯣ ꯊꯧꯒꯅꯨ ꯍꯥꯏꯁꯨ ꯌꯥꯗꯕ ꯃꯥꯗꯤ
ꯎꯝ ꯃꯣꯏꯗꯤ ꯄꯥꯈꯪꯅꯤꯅ ꯑꯗꯨꯝ ꯊꯧꯅꯤꯡꯕꯅꯤ
ꯑꯩꯖꯨ ꯒꯥꯔꯤ ꯑꯆꯧꯕꯗꯨ ꯇꯝꯕꯤꯌꯣ ꯍꯥꯏꯔꯒ ꯑꯩꯈꯣꯏ ꯏꯄꯥꯅ ꯑꯗꯨ ꯑꯣꯏꯔꯗꯤ ꯑꯧꯇꯣ ꯊꯧꯕ ꯇꯝꯃꯣ ꯍꯥꯏ
ꯑꯗꯨꯁꯨ ꯀꯣ ꯒꯥꯔꯤ ꯃꯆꯥꯗꯤ ꯊꯧꯕꯗꯣ ꯀꯤꯕ ꯑꯗꯨꯃꯥ ꯑꯆꯧꯕꯗꯤ ꯊꯧꯅꯤꯡꯉꯦ
ꯑꯩ ꯊꯧꯕ ꯅꯨꯡꯉꯥꯏꯗꯧ ꯌꯥꯝ ꯃꯥꯜꯂꯦ ꯑꯆꯧꯕꯗꯣ ꯇꯝꯕꯤꯌꯣ ꯍꯥꯏꯕꯅꯦ ꯌꯥꯗꯦ
ꯅꯣꯏ ꯒꯥꯔꯤ ꯑꯆꯧꯕ ꯂꯩꯕ꯭ꯔꯥ
ꯑ ꯌꯣꯟꯊꯣꯛꯈ꯭ꯔꯦ ꯍꯟꯗꯛꯇꯤ
ꯎꯝ
ꯄꯩꯁꯥ ꯈꯔ ꯀꯩꯅꯣ ꯇꯧꯕꯀꯣ ꯄꯩꯁꯥ ꯆꯤꯟꯕꯀꯣ ꯑꯩꯈꯣꯏꯗꯣ
ꯎꯝ
ꯑꯗꯨꯒꯤ ꯌꯨꯝ ꯁꯥꯕꯗꯣ ꯄꯩꯁꯥ ꯌꯥꯝ ꯆꯪꯉꯦꯕ
ꯎꯝ ꯅꯣꯏꯕꯥꯅ ꯊꯧꯕ꯭ꯔꯥ
ꯍꯣꯏ ꯃꯊꯟꯗꯅꯦ ꯍꯩꯕꯗꯣ ꯑꯗꯣ ꯈꯪꯗꯦ ꯑꯩꯈꯣꯏꯗꯤ ꯍꯥꯟꯅ ꯒꯥꯔꯤ ꯌꯥꯝ ꯂꯩꯔꯝꯃꯦꯕꯀꯣ ꯒꯥꯔꯤ ꯃꯆꯥꯁꯨ ꯑꯅꯤꯅꯦꯕ ꯑꯗꯨꯒ ꯑꯣꯇꯣꯒ ꯒꯥꯔꯤ ꯑꯃ ꯀꯥꯔꯒ ꯂꯩꯔꯝꯃꯦꯕꯀꯣ ꯑꯗꯣ ꯒꯥꯔꯤ ꯃꯆꯥ ꯑꯅꯤ ꯁꯨꯕꯖꯦ ꯃꯤꯅ ꯄꯪꯋꯥꯏ ꯋꯥꯏ ꯋꯥꯏꯕ ꯑꯗꯨꯝ ꯂꯥꯛꯑꯦꯕ ꯑꯗꯨꯝ ꯄꯤꯗ꯭ꯔꯁꯨ ꯅꯨꯡꯉꯥꯏꯇꯕꯗꯣ
ꯎꯝ
ꯑꯗꯣ ꯑꯃꯗꯤ ꯌꯣꯟꯊꯣꯛꯈ꯭ꯔꯦꯗ ꯍꯧꯖꯤꯛꯇꯤ ꯑꯃꯈꯛꯇ ꯉꯥꯏꯔꯦ
ꯇꯥꯕ꯭ꯔꯥ
ꯍꯣꯏ ꯇꯥꯏꯌꯦ ꯅꯪꯗꯤ ꯉꯁꯤ ꯀꯩꯗꯧꯔꯒ ꯂꯩꯒꯦ
ꯑꯩꯗꯤ ꯌꯨꯝꯗ ꯑꯗꯨꯝ ꯂꯩꯗ ꯊꯕꯛꯁꯨ ꯆꯠꯇꯦ ꯊꯕꯛ ꯂꯩꯇꯦ
ꯎꯝ ꯊꯕꯛꯁꯨ ꯇꯧꯕ꯭ꯔꯥ
ꯎꯝ ꯇꯧꯗꯦ
ꯑꯦꯛꯖꯥꯝ ꯀꯩꯀꯥ ꯊꯥꯔꯒ ꯂꯩꯕ꯭ꯔꯥ ꯅꯪꯗꯤ ꯑꯦꯛꯖꯥꯝ ꯀꯩꯀꯥ ꯊꯥꯗꯕ꯭ꯔꯣ
ꯅꯍꯥꯟ ꯎꯝ ꯗꯤ ꯊꯥꯏꯑꯦꯕꯀꯣ
ꯎꯝ
ꯅꯨꯡꯉꯥꯏꯇꯦꯗ ꯊꯣꯛꯇꯧ ꯃꯥꯟꯗꯦ
ꯑꯦꯛꯖꯥꯝ ꯀꯩꯀꯥ ꯑꯁ ꯑꯦꯛꯖꯥꯝꯁꯨ ꯂꯨꯔꯦꯀꯣ ꯑꯗꯨꯝ
ꯎꯝ ꯂꯨꯕꯅꯦ ꯑꯁ ꯌꯥꯝ ꯂꯨꯋꯦꯗ ꯑꯩꯗꯤ ꯄꯪꯕꯒꯤ ꯑꯍꯤ
ꯅꯪ ꯑꯦꯁ ꯑꯦꯁ ꯁꯤꯒꯤ ꯊꯥꯕ꯭ꯔꯣ
ꯎꯝ ꯅꯪꯁꯨ ꯊꯥꯕ꯭ꯔꯥ
ꯑꯩ ꯊꯥꯗꯦꯗ ꯑꯦꯁ ꯑꯦꯁ ꯁꯤ
ꯊꯥꯌꯦ ꯌꯥꯝ ꯂꯨꯋꯦꯗ
ꯊꯥꯎꯑꯣ ꯍꯥꯏꯌꯦ ꯀ꯭ꯂꯥꯁ ꯎꯝ ꯇꯦꯟ ꯃꯈꯥꯒꯤ ꯒꯨꯝꯕ ꯇꯨꯋꯦꯜꯕ ꯃꯈꯥꯒꯤ ꯒꯨꯝꯕ ꯥꯀꯣ
ꯎꯝ
ꯑꯗꯨꯒꯨꯝꯕꯗꯣ ꯊꯥꯖꯤꯜꯂꯣ ꯍꯥꯏꯕꯅꯦ ꯑꯁ ꯑꯩꯅ
ꯎꯝ ꯊꯥꯖꯤꯟꯕꯅꯗꯤ ꯐꯩꯌꯦ ꯑꯗꯨ ꯎꯝ ꯇꯦꯟꯒꯨꯝꯕꯗꯤ ꯀꯣ ꯑꯗꯨꯝ ꯈꯔ ꯗꯤ ꯂꯥꯏꯔꯝꯒꯅꯤ ꯑꯗꯣ ꯒ꯭ꯔꯦꯖꯨꯋꯦꯁꯟꯒꯨꯝꯕꯗꯤ ꯊꯥꯕ ꯉꯝꯃꯣꯏꯗ ꯑꯩꯈꯣꯏ ꯗꯤ
ꯅꯪ ꯅꯪꯗꯤ ꯀꯩꯅꯣ ꯒ꯭ꯔꯦꯖꯨꯋꯦꯁꯟꯒꯤ ꯊꯕ꯭ꯔꯣ
ꯎꯝ ꯊꯥꯏꯌꯦ ꯅꯍꯥꯟꯗꯣ ꯊꯥꯏꯌꯦ ꯌꯥꯝ ꯂꯨꯕꯅꯦ ꯂꯨꯋꯦ ꯑꯩꯒꯤꯗꯤ ꯌꯥꯝ ꯂꯨꯋꯦ
ꯎꯝ ꯑꯗꯨꯝ ꯊꯥꯔ ꯊꯥꯔꯒ ꯑꯗꯨꯝ ꯍꯩ ꯀꯩꯅꯣ ꯇꯧꯔꯒꯅꯤꯗ ꯑꯦꯛꯖꯥꯝ ꯊꯥꯕꯒꯤ ꯃꯑꯣꯡꯗꯣ
ꯎꯝ ꯑꯗꯣ ꯈꯪꯗꯤ ꯈꯪꯉꯦ ꯈꯔ ꯈꯔ ꯀꯣ ꯁꯄꯦꯜꯂꯤꯡ ꯒꯨꯝꯕꯗꯤ ꯈꯔ ꯈꯪꯉꯦ ꯑꯗꯨꯝ ꯆꯍꯤ ꯆꯍꯤ ꯑꯃꯗ ꯃꯣꯏꯅ ꯍꯪꯕꯗꯣ ꯍꯦꯟꯅ ꯍꯦꯟꯅ ꯂꯨꯋꯦ
ꯑꯣ ꯑꯁ ꯈꯪꯗ꯭ꯔꯦꯅꯦ ꯑꯦꯛꯖꯥꯝꯖꯨ ꯂꯣꯏ ꯂꯨꯁꯜꯂꯦ
ꯅꯣꯏꯗꯤ ꯀꯔꯤ ꯇꯧꯕꯔꯥ
ꯉꯁꯤꯔꯣ
ꯎꯝ
ꯉꯁꯤ ꯉꯁꯤꯗꯣ ꯑꯩ ꯈꯨꯟꯗꯒꯤ ꯉꯟꯇꯥ ꯂꯥꯛꯄꯅꯦꯕ ꯌꯨꯝ ꯎꯝ ꯀꯩꯅꯣꯗ ꯑꯩꯈꯣꯏ ꯂꯩꯐꯝꯗꯀꯣ ꯑꯗꯨꯒ ꯎꯝ ꯑꯃꯨꯛ ꯀꯣꯏꯕ ꯆꯠꯂꯦ
ꯎꯝ
ꯀꯣꯏꯕ ꯆꯠꯂꯒ ꯏꯃꯥꯟꯅꯕꯤ ꯁꯤꯡꯒ ꯑꯃꯨꯛ ꯎꯝ ꯋꯥꯔꯤ ꯁꯥꯟꯅꯔꯦ ꯃꯣꯏ ꯑꯁ ꯀꯩ ꯃꯣꯏꯗꯣ ꯏꯁ ꯋꯥꯔꯤ ꯁꯥꯟꯅꯔꯒ ꯉꯥꯏꯍꯥꯛ ꯁꯥꯟꯅꯔꯒ ꯑꯩꯗꯣ ꯄꯣꯊꯥꯒꯦ ꯇꯧꯕꯅꯦꯕ ꯇꯨꯝꯃꯣ ꯍꯥꯏꯔ ꯁꯨꯡꯌꯥ ꯌꯥꯗꯕ ꯑꯩ ꯑꯗꯣ ꯑꯗꯨꯒꯤ ꯑꯗꯨꯝ ꯀꯩꯅꯣ ꯎꯝ
ꯏꯆꯦ ꯕꯖꯥꯔꯗ ꯂꯩꯕ꯭ꯔ ꯈꯨꯟꯗ ꯂꯩꯕ꯭ꯔ
ꯑꯩ ꯍꯧꯖꯤꯛ ꯕꯖꯥꯔꯗ ꯂꯩꯌꯦ ꯑꯩꯈꯣꯏꯗꯣ ꯎꯝ ꯍꯟꯗꯛ ꯄꯔꯦꯛꯇꯤꯀꯦꯜ ꯒꯤ ꯑꯦꯛꯖꯥꯝ ꯂꯩꯕꯀꯣ
ꯎꯝ
ꯑꯗꯨꯒꯤ ꯑꯃꯨꯛ ꯂꯥꯛꯈ꯭ꯔꯕ ꯑꯩꯗꯤ
ꯎꯝ
ꯑꯗ ꯑꯁ ꯑꯩꯗꯤ ꯎꯝ ꯊꯕꯛ ꯂꯩꯇꯦ ꯑꯗꯨꯁꯨ ꯋꯥꯔꯤ ꯁꯥꯟꯅꯔꯤꯀꯥꯟꯗꯒꯤ ꯄꯔꯦꯛꯇꯤꯀꯦꯜꯁꯨ ꯑꯝꯇ ꯁꯤꯟꯇꯣꯛꯇꯦ ꯉꯁꯤꯅ ꯍꯧꯔꯒꯦ ꯇꯧꯕꯅꯤꯅꯦ ꯌꯨꯝꯗꯗꯤ ꯑꯩꯈꯣꯏ ꯌꯨꯝꯗꯣ ꯎꯝ ꯌꯨꯝ ꯁꯥꯕꯒꯤ ꯂꯣꯏ ꯀꯥ ꯑꯅꯤ ꯈꯛꯇ ꯉꯥꯏꯔꯦꯕ ꯀꯣ ꯂꯦꯝꯍꯧꯕꯗꯣ ꯑꯩꯈꯣꯏ ꯏꯕꯣꯛꯀ ꯑꯩꯈꯣꯏ ꯏꯃꯥ ꯑꯩꯈꯣꯏ ꯕꯕꯥ ꯃꯣꯏ ꯃꯣꯏ ꯃꯔꯤꯒꯤ ꯑꯣꯏꯈ꯭ꯔꯦꯕ ꯑꯩꯈꯣꯏꯒꯤ ꯀꯥ ꯂꯩꯇꯦꯕ
ꯎꯝ
ꯇꯨꯝꯐꯝꯁꯨ ꯂꯩꯇꯕꯗꯣ ꯎꯝ
ꯅꯣꯏ ꯌꯨꯝ ꯈꯪꯗꯦ
ꯂꯥꯛꯑꯣ ꯑꯩꯈꯣꯏ ꯌꯨꯝ ꯁꯥꯕ ꯂꯣꯏꯔ ꯀꯟꯗ ꯑꯣꯏꯅ ꯀꯣꯏꯔꯛ ꯑꯣ ꯍꯧꯖꯤꯛꯇꯤ ꯐꯝꯐꯝꯁꯨ ꯂꯩꯇꯦꯗ
ꯌꯦꯡꯕ ꯇꯥꯔꯦ ꯌꯨꯝꯗꯣ ꯌꯥꯝ ꯐꯖꯅ ꯁꯥꯔꯝꯒꯅꯤ
ꯂꯣꯏꯗ꯭ꯔꯤꯗ ꯐꯖꯅ ꯁꯥꯕ꯭ꯔ ꯁꯥꯗꯕ꯭ꯔ ꯈꯪꯗꯦ ꯄꯩꯁꯥ ꯂꯩꯇꯕꯅꯤꯅꯀꯣ
ꯎꯝ
ꯃꯤ ꯅꯦꯛꯅꯤꯡꯉꯥꯏꯁꯨ ꯂꯩꯇꯕ ꯑꯩꯈꯣꯏ ꯏꯃꯨꯡꯅ ꯑꯌꯥꯝꯕꯅ ꯑꯩꯈꯣꯏ ꯏꯄꯥꯒ ꯑꯩꯈꯣꯏ ꯑꯩꯈꯣꯏ ꯏꯄꯥꯒꯤ ꯍꯦꯜꯄꯔꯅꯦꯕ ꯑꯩꯈꯣꯏꯅ ꯖꯨꯒꯥꯂꯤ ꯑꯣꯜꯂꯦꯕ ꯑꯩꯈꯣꯏꯁꯦ
ꯅꯨꯄꯤ ꯉꯥꯛꯇꯅꯤꯅ ꯎꯝ
ꯑꯗꯨꯝ ꯃꯊꯣꯟ ꯃꯊꯣꯟ ꯁꯥ ꯁꯥꯔꯁꯨ ꯑꯗꯨꯝ ꯈꯔ ꯋꯥꯡꯅ ꯁꯥꯗꯔꯁꯨ ꯑꯗꯨꯝ ꯑꯩꯈꯣꯏꯅ ꯉꯝꯕ ꯆꯥꯡ ꯆꯥꯡ ꯁꯥꯔꯗꯤ ꯌꯥꯔꯅꯤꯀꯣ
ꯌꯥꯕꯨꯗꯤ ꯌꯥꯏꯌꯦ ꯑꯩꯈꯣꯏꯗꯤ ꯃꯤ ꯌꯥꯝꯕꯅꯤꯅꯀꯣ ꯑꯩꯈꯣꯏ ꯏꯃꯨꯡꯗꯤꯀꯣ
ꯎꯝ
ꯑꯗꯨꯒꯤ ꯆꯜꯂꯣꯏꯕꯒꯣ ꯃꯈꯥꯗ ꯈꯛꯇꯪ ꯁꯥꯕꯗꯣ
ꯑꯗꯨ ꯅꯣꯏ ꯂꯩꯁꯥꯕꯤꯈꯣꯏꯗꯤ ꯑꯗꯨꯝ ꯀꯥ ꯑꯃꯗ ꯂꯩꯃꯤꯟꯅꯕ ꯌꯥꯏꯅ
ꯀꯥ ꯑꯅꯤ ꯊꯣꯛꯇꯧ ꯃꯥꯜꯂꯦ ꯑꯩꯈꯣꯏꯁꯦ ꯅꯨꯄꯤꯁꯨ ꯌꯥꯝꯃꯦ
ꯎꯝ ꯑꯩꯈꯣꯏꯒꯤꯀꯣ ꯐꯃꯨꯡ ꯑꯩꯈꯣꯏ ꯐꯃꯨꯡ ꯑꯍꯨꯝ ꯂꯩꯕꯗ ꯅꯨꯄꯥ ꯅꯨꯄꯥꯈꯣꯏꯅ ꯑꯅꯤ ꯇꯨꯝꯃꯦ ꯅꯨꯄꯤꯅ ꯑꯩꯈꯣꯏ ꯏꯅꯥꯎꯅꯨꯄꯤ ꯑꯩꯈꯣꯏ ꯇꯨꯝꯃꯦ ꯑꯗꯨꯒ ꯑꯩꯈꯣꯏ ꯃꯃꯥ ꯕꯥꯕꯥꯁꯨ ꯇꯨꯝꯃꯦ
ꯅꯣꯏꯗꯤ ꯑꯅꯤ ꯑꯅꯤ ꯑꯦ ꯃꯤ ꯑꯅꯤ ꯑꯅꯤ ꯈꯥꯏꯗꯣꯛꯄ ꯌꯥꯏꯗꯅꯀꯣ
ꯎꯝ ꯑꯗꯣ ꯅꯨꯄꯥꯈꯣꯏꯗꯤꯀꯣ ꯃꯥ ꯑꯃꯃꯝ ꯇꯨꯝꯅꯤꯡꯉꯦꯗ ꯑꯩꯈꯣꯏꯅ ꯐꯃꯨꯡꯁꯨ ꯀꯥꯁꯨ ꯂꯩꯇꯕꯒꯤ ꯑꯗꯨꯝ ꯇꯨꯝꯃꯤꯟꯅꯕ
ꯍꯣꯏ ꯅꯨꯄꯥꯗꯤ ꯇꯧꯕꯅꯦ
ꯎꯝ
ꯏꯅꯥꯎꯅꯨꯄꯥ ꯐꯥꯎꯕꯥ ꯑꯗꯨꯝ ꯍꯧꯖꯤꯛ ꯌꯨꯝ ꯁꯥꯕꯗꯣ ꯃꯥꯒꯤ ꯇꯣꯉꯥꯟꯅ ꯑꯗꯨꯝ ꯁꯦꯝꯕꯤꯌꯣ ꯍꯥꯏꯌꯦ
ꯎꯝ ꯃꫭꯏ ꯃꯣꯏꯗꯤ ꯇꯣꯉꯥꯟ ꯇꯣꯉꯥꯟꯅ ꯂꯩꯅꯤꯡꯉꯤ
ꯍꯣꯏ ꯂꯩꯅꯤꯡꯕꯅꯦ ꯑꯗꯣ ꯑꯩꯈꯣꯏꯗꯤ ꯑꯉꯥꯡꯅꯦ ꯑꯗꯨꯝ ꯈꯜꯂꯦꯕꯀꯣ ꯃꯣꯏꯁꯦ ꯑꯗꯨꯝ ꯇꯨꯝꯕꯗꯨꯁꯨ ꯑꯗꯨꯝ ꯑꯩꯈꯣꯏꯒ ꯑꯗꯨꯝ ꯇꯨꯝꯕꯁꯨ ꯌꯥꯏꯌꯦ ꯈꯣꯠꯂꯦ ꯑꯗꯨꯝ ꯍꯥꯏꯌꯦꯕꯀꯣ ꯃꯥ ꯃꯣꯏꯗꯤ ꯑꯁ ꯇꯠꯂꯦ ꯇꯠꯂꯦ ꯍꯥꯏꯌꯦ
ꯎꯝ ꯑꯩꯈꯣꯏꯅ ꯅꯨꯡꯁꯤꯕ ꯇꯨꯝꯃꯤꯟꯅꯅꯤꯡꯕ ꯃꯣꯏꯅ ꯈꯔ ꯍꯪꯒꯣꯏꯕ ꯃꯥꯜꯂꯦ
ꯍꯣꯏ ꯌꯥꯗꯦꯕ
ꯑ ꯎꯝ ꯄꯥꯈꯪ ꯐꯥꯔꯦꯗ ꯅꯣꯏ ꯅ ꯅꯅꯥꯎꯄꯥꯁꯨꯣ
ꯑꯁ ꯑꯩꯈꯣꯏ ꯏꯅꯥꯎꯄꯥ ꯎꯝ ꯆꯍꯤꯗꯤ ꯌꯥꯝ ꯗꯦ ꯑꯗꯣ ꯋꯥꯡꯕꯗꯤ ꯑꯩꯈꯣꯏꯗꯒꯤ ꯍꯦꯜꯂꯦ
ꯎꯝ ꯃꯁꯥꯗꯤ